ꯍꯥꯎ
ꯍꯜꯂꯣ
ꯇꯥꯏ
ꯑꯣ ꯑꯗꯥ ꯎꯅ
ꯐꯥꯎ
ꯑꯣ
ꯀꯩ ꯆꯔꯑꯣ
ꯉꯁꯤꯗꯤ ꯉꯥ ꯊꯣꯡꯕ ꯆꯥꯏ
ꯎꯝ ꯀꯩ ꯂꯝꯗꯣꯏꯅꯣ ꯁꯤ ꯑꯩ ꯀꯔꯤ ꯑꯩꯅꯣ ꯆꯥ ꯇꯧꯔ ꯃꯥꯅꯤ ꯉꯥꯗꯤ ꯉꯥꯅꯤ ꯑꯩꯁꯨ
ꯎꯝ ꯎꯝ ꯎꯝ ꯉꯥꯇꯤ ꯉꯥꯅꯤ ꯃꯥꯟꯅꯗꯕ ꯑꯃꯅ ꯁꯃꯨꯗ꯭ꯔꯒꯤ ꯑꯣꯏꯕ ꯑꯃꯅ ꯃꯇꯩꯉ ꯑꯩꯁ ꯀꯩꯅꯣꯗꯒꯤ ꯎꯝ ꯂꯥꯏꯊꯟꯖꯤꯡ ꯂꯩꯕꯗꯣ ꯈꯪꯕ꯭ꯔꯥ ꯑꯩꯕꯨ ꯇꯣ ꯊꯟꯖꯤꯡ
ꯑ ꯑꯗꯨꯗꯤ ꯀꯩꯅꯣꯗ ꯅꯠꯇ꯭ꯔꯥ ꯎꯝ ꯐꯃꯤ ꯄꯪꯒꯩ ꯀꯗꯅꯠꯇꯕꯣ ꯑ ꯀꯥꯟꯔꯤ
ꯃꯌꯥ
ꯑꯣ ꯃꯌꯥꯝꯡ ꯀꯩꯔꯣ
ꯑꯧ ꯑꯧ
ꯑꯩ ꯀ ꯀꯈꯤꯡ ꯀꯅꯣꯕꯦ
ꯑꯣ ꯑꯣ ꯑꯣ ꯀꯛꯆꯤꯡ ꯂꯣꯟ ꯈꯣꯏꯗꯅ
ꯑꯥ
ꯑꯅꯝꯕꯅ ꯈꯣꯏꯗꯤ ꯈꯣꯏꯒꯟꯅꯅꯦ
ꯈꯣꯏꯕꯅꯤ ꯑꯩꯗꯤ ꯈꯣꯏꯗꯕꯅꯤ
ꯑꯥ ꯑꯥ ꯑꯗꯨꯅꯦꯁꯦ ꯑꯩ ꯍꯥꯏꯗꯤ ꯑꯇꯣꯞꯄ ꯂꯝꯗꯒꯤ ꯃꯥꯜꯂꯨꯔꯦ
ꯎꯝ ꯑꯩꯈꯣꯏ ꯀꯛꯆꯤꯡꯒꯀꯣ ꯀꯛꯆꯤꯡ ꯑꯅꯒ ꯑꯃꯨꯛ ꯌꯥꯝ ꯂꯥꯞꯅꯩꯌꯦꯕ
ꯑꯣ ꯍꯥꯏꯗꯤ ꯈꯨꯅꯧꯁꯤꯅ ꯑꯃꯨꯛ ꯀꯃꯥꯏꯅ ꯍꯥꯏꯗꯤ
ꯈꯨꯅꯧꯁꯤꯅ
ꯎꯝ
ꯀꯩꯅꯔꯣꯝꯗꯒꯤ ꯋꯥꯉꯨꯗꯨꯗꯤ ꯈꯪꯉꯝꯃꯅꯤ
ꯈꯪꯉꯦ ꯈꯪꯉꯦ
ꯋꯥꯍꯨꯝꯒ ꯍꯦꯛ ꯊꯥꯡꯅꯔ ꯂꯩꯅꯦꯕ
ꯑꯣ ꯑꯗꯨꯅꯅꯤꯅꯦ ꯑꯗꯨꯝꯣꯏ ꯑꯗꯨꯝ ꯈꯣꯏꯔꯤꯗꯣꯀꯣ ꯃꯣꯏ
ꯎꯝꯖꯤ ꯈꯔ ꯊꯥꯏꯔꯠꯇꯕꯨꯅꯦ ꯑꯩꯈꯣꯏ ꯈꯨꯅꯧꯁꯨ ꯈꯣꯏꯗꯤ ꯈꯣꯏꯕꯅꯦ ꯑꯩꯈꯣꯏ ꯃꯇꯦꯛꯇꯨ ꯈꯛꯇꯪ ꯈꯔ ꯈꯣꯏꯗꯕ ꯈꯔ ꯂꯩ
ꯍ ꯑꯩ ꯀꯌꯥꯗꯤ ꯈꯪꯗ꯭ꯔꯦ ꯍꯥꯏꯗꯤ ꯐꯖꯅ ꯀꯩꯅꯣ ꯇꯧꯗꯕꯅꯤꯅ ꯏꯃꯥꯟꯅꯕꯤ ꯀꯌꯥ ꯂꯩꯇꯦꯕꯀꯣ
ꯑ ꯀꯃꯥꯏ ꯃꯊ ꯃꯆꯥ ꯃꯆꯥ ꯃꯆꯥ ꯂꯩꯌꯅꯤꯅ
ꯍꯣꯏ ꯍꯣꯏ ꯍꯣꯏ ꯆꯥꯎꯋꯤꯗꯅ ꯑꯗꯨꯝ ꯀꯣ ꯂꯝ ꯑꯃꯃꯝꯒꯤꯗꯤ ꯑꯗꯨꯝ ꯍꯥꯏꯗꯤ ꯂꯩꯀꯥꯏꯕꯨ ꯑꯣꯏꯔꯁꯨ ꯑꯃꯕꯨ ꯑꯣꯏꯔꯁꯨ ꯑꯗꯨꯝ ꯆꯥꯎꯕꯅꯤꯅ ꯃꯊꯪ ꯃꯊꯪ ꯍꯥꯏꯗꯤ ꯁꯨꯝ ꯃꯤꯗꯣ ꯑꯩꯈꯣꯏꯅꯁꯨ ꯀꯌꯥ ꯈꯪꯗꯣꯏꯗꯅꯀꯣ
ꯍꯣꯏ
ꯅꯨꯃꯤꯠꯇ ꯑꯁ ꯀꯩꯗꯧꯔꯤꯕ ꯅꯪ
ꯁ ꯂꯩ ꯌꯦꯕ
ꯑꯣ ꯑꯣ
ꯏꯁꯇꯔ ꯆꯍꯤ ꯀꯌꯥ ꯂꯩꯗꯅ
ꯑꯩꯁꯦ ꯆꯍꯤꯍꯤ ꯇ꯭ꯋꯦꯟꯇꯤ ꯐꯥꯏꯚ ꯍꯂꯄ꯭ꯔ
ꯎꯝ
ꯆꯪꯉꯛꯄ ꯇ꯭ꯋꯦꯟꯇꯤ ꯁꯤꯛꯁ ꯑꯁꯣꯝ
ꯎꯝ ꯃꯥꯅꯔꯦꯅ
ꯑꯣ ꯑꯣꯀꯦ ꯑꯣꯏꯒꯅꯦ ꯍꯧꯖꯤꯛꯀꯥꯟꯁꯦ ꯀꯔꯤ ꯀꯔꯤ ꯍꯣꯠꯅꯔꯤꯕ ꯊꯕꯛꯅꯤꯡꯕ
ꯑꯣꯝ ꯀꯩ ꯍꯥꯏꯅ ꯁ ꯃꯆꯥ ꯃꯆꯥ ꯌꯦꯡꯉ ꯌꯦꯡꯗꯤ ꯌꯦꯡꯉ
ꯑꯣ ꯐꯩꯌꯦ ꯐꯩꯌꯦ ꯑꯗꯨ
ꯌꯨꯝꯗ ꯂꯩꯕꯕꯁꯤ ꯁꯔ ꯃꯖ ꯀꯔꯤ
ꯑꯧ ꯑꯧ ꯑꯧ ꯑꯩ ꯌꯨꯝꯗ ꯂꯩ ꯑꯗꯨꯝ ꯑꯁ ꯁꯝ ꯃꯤꯒꯤ
ꯂꯅꯤꯒ
ꯑꯣ ꯑꯣꯀꯦ ꯑꯣꯀꯦ ꯌꯨꯝꯗ ꯑꯗꯨꯝ ꯂꯩꯔꯤ ꯊꯕꯛ ꯎ ꯌꯦꯡꯗ꯭ꯔꯦ ꯄꯥꯛꯅ ꯍꯥꯟꯅꯕꯨꯗꯤ ꯏꯟꯇꯔꯚꯤꯌꯨ ꯀꯔꯤ ꯀꯔꯥ ꯈꯔ ꯀꯩꯅꯣ ꯇꯧꯔꯝꯃꯤ ꯀꯣ ꯁꯨꯝ ꯂꯩꯔꯛꯇ꯭ꯔꯕ ꯑꯗꯨꯒꯤ ꯈꯔ ꯑꯃꯨꯛ ꯕ꯭ꯔꯦꯛ ꯂꯧꯒꯦꯅ ꯌꯨꯝꯗ ꯑꯗꯨꯝ ꯂꯩꯔꯤ ꯍꯧꯖꯤꯛ
ꯎꯝ
ꯍꯁ ꯅꯣꯏꯒꯤ ꯏꯆꯤꯜ ꯏꯅꯥꯎ ꯀꯌꯥ
ꯑꯅꯤꯁꯨ ꯍꯣꯏ ꯌꯥ ꯑꯩ ꯃꯈꯥꯗ ꯅꯨꯄꯥ ꯑꯃ ꯂꯩꯔꯤꯌꯦ ꯑꯩꯅ ꯃꯊꯛꯅꯦ
ꯑꯣ
ꯍꯣꯏꯗꯤ
ꯪ ꯑꯩꯈꯣꯏꯗꯤ ꯃꯔꯤ
ꯃꯄꯤ ꯃꯔꯤ
ꯅꯠꯇꯦ ꯅꯨꯄꯥ ꯑꯃꯈꯛꯄꯥꯎꯗꯨ ꯌꯥꯎꯋꯦ ꯑꯩꯅ ꯂꯥꯁ ꯑꯣꯏꯕ
ꯑꯩ ꯑ ꯇꯝꯕꯤ
ꯌꯦꯁ ꯑꯇꯣꯝꯕꯤ ꯑꯇꯣꯝꯕꯤꯅꯦ ꯑꯇꯣꯝꯕꯤ ꯑꯁ ꯁꯥꯗ꯭ꯔꯖꯤꯀꯥꯟꯁꯦ ꯃꯅꯤꯄꯨꯔꯁꯦ ꯑꯗꯨ ꯌꯥꯗ ꯑꯣꯏ ꯇꯁꯦ
ꯑ
ꯅꯣꯡ ꯅꯣꯡ ꯁꯨꯡꯆꯨ ꯆꯨꯗꯦꯃꯦ
ꯎꯝ ꯅꯣꯡꯒꯤ ꯆꯨꯗꯗꯅ ꯃꯤ ꯌꯥꯗ꯭ꯔꯦꯅꯦ ꯑꯇꯣꯞꯄ ꯊꯕꯛ ꯇꯧꯕ
ꯎꯝ ꯑꯩꯈꯣꯏ ꯁꯣꯝ ꯃꯣꯏꯔꯥꯡꯔꯣꯡꯗꯗꯤ ꯅꯣꯏ ꯐ꯭ꯔꯦꯟ ꯅꯃꯥꯟꯅꯕꯁꯤꯡ ꯂꯩꯇ꯭ꯔꯣ ꯇꯤꯟꯅꯕ ꯅꯃꯥꯟꯅꯕꯤ ꯅꯃꯥꯟꯅꯕ
ꯀꯨꯝꯕꯤꯗꯗꯤ ꯂꯩꯌꯦ ꯃꯣꯏꯔꯥꯡ ꯌꯧꯕꯗꯗꯤ ꯂꯩꯇ꯭ꯔꯦ
ꯑꯣ
ꯑꯣꯏ ꯈꯔ ꯇꯦꯟ ꯇꯨꯌꯦꯜꯐ ꯀꯥꯔꯛꯄ ꯑꯗ꯭ꯋꯥꯏꯗꯗꯤ ꯇꯨꯏꯁꯟ ꯇꯝꯃꯤꯟꯅꯈꯤꯕ ꯂꯩꯕꯅꯦ ꯑꯗꯣ ꯑꯝꯇ ꯈꯪꯅꯗ꯭ꯔꯦ ꯌꯥꯝ ꯀꯟꯅ ꯐꯖꯅ ꯀꯩꯅꯣ ꯇꯧꯅꯒꯤꯗꯦ
ꯎꯝ ꯍꯣꯏ ꯂꯥꯞꯁꯨ ꯂꯥꯞꯅꯔꯕꯅꯤꯅ
ꯍꯣꯏ
ꯀꯥꯏꯗ ꯇꯝꯃꯛꯄ
ꯑꯩꯈꯣꯏ ꯈꯨꯅꯧꯔꯣꯝꯗ ꯑꯗꯨꯝ ꯇꯧꯔꯛꯑꯦ ꯎꯝ ꯑꯗꯣ ꯀꯣꯆꯤꯡꯗꯗꯤ ꯀꯩꯅꯣꯗ ꯏꯝꯕꯥꯟꯗ ꯇꯝꯃꯝꯃꯦ ꯑꯃꯨꯛ ꯑꯃꯨꯛ ꯇꯦꯟ ꯊꯥꯔꯝꯗꯥꯏꯒꯨꯝꯕ ꯀꯣ
ꯑꯥ ꯑꯥ ꯑꯥ
ꯔꯤꯖꯟ ꯃꯥꯏ ꯔꯤꯕꯤꯖꯟꯒ ꯌꯥꯝ ꯁꯤꯜꯂꯤꯗꯅ
ꯑꯥ ꯎꯝ ꯂꯩ ꯂꯥꯏꯔꯤꯛ ꯂꯥꯏꯔꯤꯛꯀꯤ ꯃꯤ ꯃꯥꯜꯂꯤꯅꯦ ꯑꯗꯨꯗꯤ ꯀꯣꯆꯤꯡ ꯅꯨꯡꯆꯤꯡ ꯑꯗꯨ ꯑꯗꯥ ꯌꯥꯝ ꯇꯧꯔꯛꯄꯅꯤꯅ
ꯀꯣꯆꯤꯡ ꯇꯧꯔꯤ ꯃꯔꯝ ꯍꯩꯃꯟꯗꯕꯩ ꯇꯧꯔꯣꯏꯅꯤꯅꯦ ꯑꯗꯨꯝ ꯍꯩꯇꯅ ꯑꯗꯨꯝ ꯂꯥꯛꯈ꯭ꯔꯦ
ꯑꯣ ꯍꯩꯅꯕ ꯅꯠꯇꯕ
ꯍꯩꯅꯕꯅ ꯇꯝꯃꯨꯕꯅꯦ ꯑꯗꯨ ꯍꯩꯒ ꯍꯩꯒꯗ꯭ꯔꯗꯤ ꯈꯟꯕꯅꯤ ꯑꯗꯨ ꯍꯥꯏꯗꯤ ꯏꯀꯥꯟ ꯀꯥꯟꯅꯍꯧꯗ꯭ꯔꯕ
ꯑꯦ ꯑꯗꯨ ꯈꯔꯗꯤ ꯀꯥꯟꯅ ꯍꯧꯔꯕ ꯅꯠꯇ꯭ꯔꯣ ꯈꯤꯇꯪ
ꯑꯁ ꯀꯥꯟꯅꯍꯧꯗꯦꯗ ꯑꯗꯣ ꯐꯥꯎꯟꯗꯦꯁꯟꯒꯨꯝꯕ ꯑꯣꯏꯔꯗꯤ ꯈꯔ ꯐꯗꯧꯕꯀꯣ ꯔꯤꯕꯤꯖꯟ ꯐꯣꯔꯇꯤ ꯋꯥꯟ ꯗꯦꯖ ꯊꯥꯔꯇꯤ ꯀꯩꯅꯣ ꯊꯥꯔꯇꯤ ꯐꯥꯏꯚ ꯗꯦꯖꯂ ꯀꯩꯅꯣ ꯇꯧꯕꯅꯦꯕ
ꯑꯣ
ꯀꯩꯅꯣ ꯇꯧꯀꯥꯟꯗ ꯀꯔꯤ ꯀꯔꯤ ꯑꯥ ꯑꯗꯨꯝ ꯃꯣꯏ ꯀꯩꯅꯣꯔꯣꯝꯒꯤ ꯈꯨꯇꯥꯛ ꯍꯥꯏꯔꯦ ꯏꯝꯐꯥꯜꯂꯣꯝ ꯈꯨꯇꯥꯛ ꯍꯥꯏꯔꯦꯅ ꯀꯣꯔꯁ ꯂꯣꯏꯅꯕ ꯅꯣꯡꯃꯒꯤ ꯆꯦꯞꯇꯔ ꯑꯃꯅꯤ ꯑꯃꯅꯤ ꯄꯥꯏꯁꯤꯜꯂꯒ ꯑꯗꯨꯅꯤ ꯂꯣꯏꯁꯟꯒ꯭ꯔꯦ
ꯀꯣꯂꯦꯖ ꯀꯣꯂꯦꯖ ꯀꯩꯀꯥꯗꯤ ꯀꯥꯏꯗ
ꯀꯣꯂꯦꯖ ꯈꯨꯅꯧꯗ ꯒ꯭ꯔꯦꯖꯨꯦꯁꯟ ꯂꯣꯏꯁꯤꯜꯂꯦ ꯑꯗꯨꯒ ꯂꯣꯏꯁꯤꯜꯂꯦ ꯃꯈꯥ ꯇꯝꯗꯗ꯭ꯔꯦ ꯕꯤꯛꯇꯣꯔꯤꯌꯥꯒꯤ
ꯑꯩ ꯑꯗꯨꯝ ꯃꯣꯏꯔꯥꯡꯗ ꯑꯗꯨꯝ ꯇꯧꯋꯦꯗ
ꯎꯝ
ꯂꯩꯔꯤꯛ ꯌꯥꯝ ꯃꯈꯥ ꯑꯗꯨꯝ ꯀꯣꯔꯣꯅꯥ ꯃꯇꯝꯗꯨꯗ ꯑꯗꯨꯝ ꯀꯣ ꯆꯨꯅꯈ꯭ꯔꯦꯕ ꯑꯩꯈꯣꯏꯒꯤ ꯇꯨꯌꯦꯜꯄ ꯂꯣꯏꯔꯛꯄ ꯇꯥꯏꯃꯤꯡꯗꯣ ꯑꯗꯨꯗꯨꯅ ꯑꯗꯨꯝ ꯇ ꯁꯟꯁꯤꯗ ꯑꯗꯨꯝ ꯇꯧꯔꯦ ꯑꯗꯨꯒ ꯀꯔꯤ ꯀꯔꯤ ꯑꯗꯨꯝ ꯄꯇꯥꯏꯕ ꯑꯣꯏꯅ ꯁ꯭ꯋꯥꯏꯗ ꯑꯗꯨꯝ ꯀꯔꯤ ꯊꯕꯛ ꯃꯆꯥ ꯃꯆꯥ ꯀꯩꯅꯣ ꯇꯧꯋꯦ ꯌꯥꯎꯔꯝꯃꯦ ꯑꯗꯨꯒ ꯀꯩꯅꯣ ꯇꯧꯈ꯭ꯔꯦ ꯇꯣꯛꯈ꯭ꯔꯦ ꯑꯗꯨꯝ ꯍꯥꯏꯗꯤ ꯏꯀꯥꯟ ꯀꯥꯟꯅꯗꯕ ꯑꯗꯨꯝ ꯏꯁꯥꯗ ꯀꯩ ꯍꯥꯏꯅꯤ ꯋꯥꯔꯛꯄꯗꯣ
ꯎꯝ
ꯑꯗꯨꯅꯤ ꯅꯪꯁꯨ ꯍꯥꯏꯌꯨ ꯍꯥꯏꯗꯤ ꯍꯧꯖꯤꯛ ꯊꯕꯛ ꯅꯨꯝꯕꯛ ꯎꯝ ꯍꯥꯏꯌꯨ ꯍꯥꯏꯌꯨ
ꯍꯧꯖꯤꯛꯇꯤ ꯌꯨꯝꯗ ꯑꯗꯨꯝ ꯂꯩꯔꯦꯅꯦꯀꯣ
ꯑꯥ ꯍꯧꯖꯤꯛ ꯌꯨꯝꯗ ꯑꯗꯨꯝ ꯂꯩ ꯂꯣꯏ ꯍꯥꯥ
ꯀꯣꯂꯦꯖꯇꯤ ꯇꯧꯗ꯭ꯔꯃ ꯇꯨꯌꯦꯞ ꯂꯣꯏꯔꯒꯗꯝ
ꯅꯠꯇ ꯇꯋꯦ ꯂꯣꯏꯈ꯭ꯔꯦ ꯑꯩ ꯑꯪ ꯃꯣꯏꯔꯥꯡꯒ ꯑꯗꯨꯝ ꯇꯧꯔ ꯂꯣꯏꯁꯤꯟꯈ꯭ꯔꯦ ꯑꯗꯨꯝ
ꯀꯩꯅꯣꯗ ꯇ꯭ꯋꯦꯟꯇꯤ ꯊ꯭ꯔꯤꯗ
ꯑꯩꯁ ꯀ꯭ꯂꯥꯁ ꯆꯞ ꯃꯥꯟꯅꯩ ꯏꯕꯅꯤ ꯀꯣꯔꯔꯣꯅꯥꯒꯤ ꯀꯣꯔꯣꯅꯥꯅ ꯁꯦꯃꯤꯁꯇꯔ ꯀꯌꯥꯅꯣ ꯄꯤꯈꯤꯕꯅꯦ ꯋꯥꯟ ꯇꯨ ꯊ꯭ꯔꯤ ꯑꯗꯨꯋꯥꯏꯗ ꯈꯔ ꯑꯗꯨꯝ ꯄꯤꯔꯝꯕꯅꯤ ꯑꯗꯨꯝ ꯆ ꯃꯥꯅꯅ ꯀꯣꯔ
ꯑꯥ ꯑꯥ ꯄꯤꯔꯝꯃꯅꯤ ꯅꯪ ꯀꯩ ꯀꯩꯅꯣ ꯂꯧꯔꯛꯀꯦ ꯀꯣꯂꯦꯖꯇ ꯀꯩꯀꯩ ꯁꯕꯖꯦꯛ
ꯀꯩꯀꯩꯅꯣ ꯌꯥꯝ ꯂꯧꯕꯅꯤ ꯑꯣꯅꯦꯁꯇꯤ ꯏꯀꯣꯅꯣꯃꯤꯛꯁꯇ ꯇꯧꯕꯅꯤ
ꯑꯣ ꯑꯥꯏꯗꯤ ꯖꯤ ꯑꯣꯗ
ꯎꯝ ꯁ꯭ꯀꯨꯂꯤꯡꯒ ꯐꯖꯅ ꯇꯧꯔꯛꯇꯦ
ꯆꯞ ꯃꯅꯩ ꯗ ꯍꯥꯏꯗꯤ ꯉꯝꯅ ꯉꯝꯅꯕ ꯑꯗꯨꯝ ꯉꯝꯅ ꯉꯝꯅꯕ ꯑꯗꯨꯝ ꯇꯧꯈ꯭ꯔꯦ ꯑꯗꯨꯒ ꯀꯩ ꯍꯥꯏꯅꯤ ꯀꯌꯥ ꯍꯥꯏꯗꯤ ꯀꯩꯅꯣ ꯇꯧꯋꯦꯕ ꯂꯥꯡꯕꯅ ꯍꯦꯜꯂꯛꯑꯦꯕꯀꯣ ꯑꯩ ꯑꯗꯨꯗꯨꯒꯤ ꯍꯥꯏ ꯌꯥꯝ ꯆꯥꯎꯕꯛ ꯑꯄꯗꯣ ꯍꯧꯖꯤꯛꯇ ꯈꯜꯂꯨꯔꯒ ꯍꯣꯠꯅꯔꯝꯃꯗꯦꯅ ꯑꯗꯨꯅꯤ ꯍꯧꯖꯤꯀꯁꯤꯅꯥ
ꯍꯄꯝ ꯑꯗꯩ ꯍꯣꯠꯅꯕꯁꯦ ꯑꯃꯨꯛ ꯍꯧꯖꯤꯛꯇꯤ ꯍꯣꯠꯅꯕꯁꯦ ꯌꯥꯗꯤ ꯌꯥꯔꯤꯀꯣ ꯈꯤꯇꯪꯗꯤ ꯊꯦꯡꯗꯤ ꯊꯦꯡꯉꯦ
ꯎꯝ ꯌꯥꯕꯩꯁꯨ ꯍꯧꯖꯤꯛꯁꯤꯅ ꯑꯃꯨꯛꯀꯣ ꯀꯩꯅꯣ ꯇꯧꯕ ꯍꯥꯏꯗꯤ ꯑꯅꯝꯕꯅ ꯃꯤ ꯃꯌꯥꯝꯁꯨ ꯂꯣꯏꯅ ꯊꯕꯛ ꯆꯥꯎꯈꯠꯅꯔꯛꯄꯒꯤ ꯏꯁꯥꯗ ꯇꯧꯅꯤꯡꯕ ꯐꯥꯎꯕꯗꯣ ꯑꯩꯈꯣꯏꯁꯨ ꯑꯗꯨꯒꯤ ꯑꯁ ꯈꯪꯗꯦꯗꯥ ꯕꯤꯠꯀ ꯂꯩꯄꯣꯠꯇꯦꯗ ꯀꯌꯥ ꯃꯄꯥꯟ ꯊꯣꯛꯄ ꯈꯣꯠꯄꯒꯁꯦ ꯍꯥꯏꯗꯤ ꯃꯤ ꯂꯣꯏ ꯇꯧꯗꯕꯁꯨ ꯃꯌꯥꯝꯅ ꯂꯩꯀꯣ ꯑꯗꯨꯑꯣꯏꯁꯨ ꯄꯨꯜꯂꯛꯄꯗꯗꯤ ꯊꯕꯛ ꯇꯧꯕꯁꯨ ꯁꯤꯅ ꯑꯗꯨꯝ ꯊꯥꯛꯇꯣ ꯋꯥꯟꯗꯅ ꯈꯔ ꯈꯦꯠꯅꯔꯛꯑꯦꯗꯅ ꯑꯗꯨꯗꯒꯤ ꯗꯥꯎ ꯌꯥꯕ ꯌꯥꯗꯕ ꯍꯥꯏꯒꯗ꯭ꯔꯥ ꯑꯩꯈꯣꯏꯁꯤꯅ ꯑꯗꯒꯤ ꯌꯨꯝꯒꯤ ꯐꯤꯕꯝꯁꯨ ꯍꯥꯏꯗꯤ ꯑꯩꯈꯣꯏ ꯃꯥꯏ ꯄꯥꯏꯇꯪ ꯂꯩꯕ ꯑꯗꯨꯇꯒꯤ ꯃꯤ ꯋꯥꯠꯄ ꯍꯥꯏꯇꯥꯔꯦ ꯑꯩꯈꯣꯏꯒꯤꯗꯣ ꯑꯗꯨꯒꯤ
ꯑ ꯑꯇꯩ ꯀꯩꯅꯣ ꯑꯣꯏꯗꯤ ꯇꯗꯥꯋꯥꯏ ꯆꯤꯆꯦꯍꯣꯏꯗꯤ ꯃꯌꯨꯝ ꯄꯥꯡꯈ꯭ꯔꯦ
ꯑꯥ ꯑꯥ ꯄꯥꯡꯒꯦ
ꯎꯝ
ꯂꯣꯏ ꯄꯥꯜꯂꯤ ꯅꯣꯏꯗꯤ ꯅꯣꯏ ꯅꯅꯥꯎꯎꯨꯄꯥ ꯍꯥꯏꯗ꯭ꯔꯥ ꯀ꯭ꯂꯥꯁ
ꯍꯣꯏ ꯃꯥꯇꯥꯛ ꯇꯨ ꯄ
ꯑꯣ ꯑꯣ ꯅꯣꯏ ꯃꯃꯥꯉ ꯕꯕꯥꯒ ꯁꯨꯅ ꯂꯩꯔꯦ
ꯂꯩꯩꯗꯤ ꯍꯛꯇꯔꯤ ꯍꯥꯏꯦ
ꯎ ꯀꯣꯏ ꯂꯒꯦꯗ꯭ꯔꯦ
ꯎꯝ ꯀꯌꯥꯝ ꯀꯣ
ꯑꯅꯥ ꯇꯨꯌꯦꯜꯐ ꯀꯥꯔꯛꯄ ꯑꯦꯛꯖꯥꯝ ꯑꯍꯥꯟꯕ ꯀꯩꯅꯣꯒꯤ ꯁ꯭ꯀꯨꯜꯒꯤ ꯊꯥꯕꯗ ꯆꯍꯤ ꯑꯃꯨꯛ ꯊꯥꯕꯗ ꯀꯣꯔꯣꯅꯥꯒ ꯂꯥꯛ ꯠꯇ꯭ꯔꯤꯉꯩ ꯃꯃꯥꯡꯗꯣ ꯂꯩꯇ꯭ꯔꯦ ꯑꯗꯨꯝ
ꯀꯩꯅꯣ ꯇꯧꯔꯝꯒꯅꯤ ꯑ ꯕꯕꯥ ꯑꯣꯏꯅ ꯑ ꯈꯔ ꯍꯂꯥꯡ ꯃꯅꯤ ꯑꯩꯈꯣꯏ
ꯑ ꯐꯔꯥꯝ ꯍꯜꯗ ꯐꯂ ꯑꯪ ꯐꯅꯍꯟꯅꯗꯤꯀꯣ ꯑꯍꯟ ꯑꯣꯏꯔꯦꯕ ꯑꯩꯗꯣ ꯌꯥꯝꯅ ꯒꯦꯞ ꯂꯩꯅꯔ ꯪꯅꯤꯡ ꯄꯣꯛꯑꯦꯕꯀꯣ ꯌꯥꯝꯅ ꯆꯍꯤꯗꯣ ꯒꯦꯞꯇꯣ ꯑꯩꯈꯣꯏ ꯏꯆꯤꯜ ꯏꯅꯥꯎꯁꯤꯡꯗꯣ ꯑꯩꯅ ꯌꯥꯝ ꯆꯍꯤ ꯇꯔꯥꯃꯨꯛ ꯇꯔꯥꯃꯔꯤꯃꯨꯛ ꯑꯗꯨꯃꯥꯏ ꯍꯦꯜꯂꯦ ꯍꯦꯜꯂꯦꯕ
ꯎꯝ ꯊꯩ ꯀꯌꯥ ꯃꯨꯀꯗꯤꯁꯣ ꯃꯅꯤ
ꯎꯝ ꯑꯩꯈꯣꯏ ꯃꯥ ꯆꯍꯤ ꯁꯤꯛꯁꯇꯤꯃꯨꯛ ꯑꯗꯨꯃꯥꯏꯅ ꯍꯦꯜꯂꯦ ꯅꯣꯏꯒꯤꯗꯤ ꯁꯤꯛꯁꯇꯤ ꯐꯥꯏꯚ ꯁꯤꯛꯁꯇꯤ ꯁꯚꯦꯟ ꯁꯨꯃꯥꯏꯅ ꯑꯗꯨꯃꯥꯏꯅ ꯑꯣꯏꯔꯦ ꯌꯥꯝ ꯑꯍꯜ ꯑꯣꯏꯔꯍꯦ ꯑꯁ